ꯍꯥꯥꯎ
ꯇꯥꯏꯌꯦ ꯇꯥꯏꯌꯦ
ꯀꯩꯗꯩꯩ ꯅꯣ
ꯑꯁ ꯆꯥꯛ ꯇꯣꯛꯄ ꯇ ꯉꯥꯏꯔꯤꯕꯣ ꯉꯁꯤꯗꯤ ꯆꯥꯛ ꯈꯔ ꯊꯦꯡꯉꯦ
ꯀꯩ ꯃꯊꯦꯜ ꯆꯥꯔꯕ
ꯎꯝ ꯉꯁꯤꯒꯤꯗꯤ ꯃꯣꯔꯣꯛ ꯁꯥꯏꯍꯦ ꯀꯩꯅꯣ ꯏꯃꯥꯅ ꯀꯔꯤꯅꯣ ꯃꯔꯣꯏꯒ ꯀꯩꯅꯣ ꯕꯣꯔꯤ ꯑꯃ ꯂꯩꯗꯥꯏꯅꯦ
ꯎꯝ
ꯀꯔꯤ ꯀꯔꯤ ꯕꯣꯔꯤꯅꯣꯝ ꯍꯥꯏꯕꯅꯤꯅꯦ ꯑꯩꯈꯣꯏꯒꯤ ꯁꯥꯖꯕꯗ
ꯃꯤꯇꯩꯕꯣꯔꯤꯒ
ꯃꯩꯇꯩ ꯕꯣꯔꯤ ꯍꯥꯏꯕꯗꯣ ꯑꯗꯨꯒ ꯇꯧꯔꯒ ꯑꯩꯈꯣꯏꯒꯤ ꯃꯔꯣꯏ ꯊꯣꯡꯕꯅ ꯑꯝ ꯂꯩꯗꯥꯏꯅꯦ ꯃꯣꯔꯣꯛꯈ ꯁꯥꯕꯤꯗꯣ
ꯑꯥ ꯑꯥ
ꯑ ꯑꯗꯨ ꯆꯥꯅꯤꯡꯉꯦꯅ ꯆꯥꯔꯦ ꯑꯁ ꯃꯣꯔꯣꯛ ꯁꯥꯏꯍꯦ ꯑꯁ ꯍꯥꯎꯗꯤ ꯍꯥꯎꯋꯦꯕꯨ ꯑꯩꯗꯤ ꯃꯣꯔꯣꯛꯀ ꯌꯥꯝ ꯆꯥꯖꯗꯕꯅꯤꯅ ꯑꯁ ꯌꯥꯗ꯭ꯔ‌ꯦ
ꯑꯁ ꯑꯗꯨꯒ ꯑꯗꯨꯃꯥꯏꯅ ꯆꯥ ꯌꯥꯝ ꯊꯤ ꯍꯥꯎꯕꯅꯦꯍꯦ ꯑꯩꯈꯣꯏꯁꯨ ꯅꯣꯡꯐꯥꯗꫭꯛ ꯑꯗꯨꯝ ꯆꯥꯏ ꯀꯩꯅꯣꯒ ꯇꯧꯔꯒ ꯀꯔꯤ ꯀꯔꯤ ꯀꯔꯤ ꯕꯣꯔꯤꯅꯦ ꯑꯗꯒꯤ ꯕꯗꯥꯝ ꯈꯔ ꯍꯥꯞꯄꯒꯀꯣ
ꯑꯥ
ꯃꯔꯣꯏꯗꯨꯅꯦ ꯇꯧꯔꯒ ꯍꯥꯎꯕꯅꯦꯕ
ꯎꯝ ꯅꯪꯗꯤ ꯀꯩꯅꯣ ꯇꯧꯔꯕꯣ ꯆꯥꯛ ꯆꯥꯔꯕꯣ
ꯆꯥꯔꯦ
ꯀꯔꯤ ꯀꯔꯤ ꯃꯊꯦꯜ ꯆꯥꯔꯕ ꯉꯁꯤꯗꯤ
ꯑꯦ ꯍꯋꯥꯏ ꯑꯃꯅꯦ ꯌꯦꯔꯨꯝ ꯊꯣꯡꯕ ꯑꯃꯅꯦ ꯆꯥꯔꯦ ꯍꯣꯁꯇꯦꯜꯗ ꯂꯩꯕꯅꯤꯅ ꯍꯣꯁꯇꯦꯜꯒꯤ ꯍꯣꯁꯇꯦꯜꯒꯤ ꯏꯟꯖꯥꯡ ꯆꯥꯔꯦ
ꯑꯣ ꯑꯩ ꯅꯣꯏ ꯍꯣꯁꯇꯦꯜꯒꯤꯗ ꯅꯣꯏ ꯃꯤ ꯀꯌꯥꯃꯨꯛꯀ ꯆꯥꯒꯦ
ꯍꯥꯟꯅꯗꯤ ꯃꯤ ꯌꯥꯝ ꯆꯥꯔꯝꯃꯤꯗ ꯍꯧꯖꯤꯛꯇꯤ ꯆꯥꯗ꯭ꯔꯦ ꯃꯤ ꯀꯨꯟꯊ꯭ꯔꯥꯃꯨꯛ ꯀꯩꯃꯨꯛ ꯈꯛ ꯆꯥꯔꯦ ꯍꯧꯖꯤꯛꯇꯤ
ꯑꯣ ꯑꯗꯨꯝ ꯍꯥꯏꯗꯤ ꯑꯗꯨꯝ ꯆꯥꯛ ꯏꯟꯁꯥꯡ ꯑꯗꯨꯝ ꯍꯥꯎꯕ ꯅꯠꯇ꯭ꯔꯣ ꯑꯩꯈꯣꯏ ꯑꯩꯒꯌꯥ ꯅ ꯊꯣꯡꯕ ꯅꯣ ꯅꯠꯇ꯭ꯔꯒ ꯃꯤ ꯅꯣꯏ ꯑꯗꯨꯝ ꯊꯣꯡꯖꯕ꯭ꯔꯣ
ꯑꯩꯒꯤꯌꯥ ꯅ ꯊꯣꯡꯉꯦ ꯑꯩꯈꯣꯏꯅ ꯊꯣꯡꯗꯦ
ꯑꯣ ꯑꯣ ꯍꯥꯏꯗꯤ ꯅꯣꯏ ꯂꯩꯗꯨꯒꯤ ꯑꯗꯨꯝ ꯀꯨꯛ ꯀꯨꯛ ꯊꯔꯛꯄꯔ꯭ꯕ
ꯑꯥ ꯊꯥꯔꯛꯑꯦꯕ ꯀꯨꯛ ꯇꯣꯉꯥꯟꯅ ꯂꯩꯕ ꯑꯩꯈꯣꯏ ꯁꯤꯒꯤ ꯑꯗꯣ ꯃꯣꯏꯅ ꯃꯣꯏꯅ ꯇꯧꯔꯒ ꯑꯗꯨꯝ ꯊꯣꯡꯉꯦ ꯑꯗꯒꯤ ꯀꯩꯅꯣ ꯎꯝ ꯁꯦꯟꯅꯅꯕ ꯃꯤꯁꯨ ꯂꯩꯌꯦ ꯃꯣꯏꯅ ꯑꯗꯨꯝ ꯌꯦꯟ ꯈꯣꯠꯇꯅ ꯇꯧꯕ
ꯑꯥ
ꯑꯗꯨ ꯃꯣꯏꯅ ꯑꯗꯨꯝ ꯌꯦꯟ ꯈꯣꯠꯂꯦ ꯌꯦꯟ ꯈꯣꯠꯇꯅ ꯇꯧꯔꯦ ꯑꯗꯨꯗꯨꯒ ꯑꯩꯈꯣꯏꯅ ꯍꯥꯏꯐꯦꯠ ꯍꯥꯏꯐꯦꯠ ꯃꯤꯁꯤꯡꯗꯣ
ꯎꯝ
ꯀꯅꯥ ꯀꯅꯥ ꯂꯧꯈ꯭ꯔꯦ ꯈꯣꯠꯈ꯭ꯔꯦ ꯍꯥꯏꯕꯗꯨꯃ ꯆꯦꯛ ꯍꯥꯏꯐꯦꯠ ꯇꯧꯕ
ꯑꯥ ꯐꯥꯅꯦ ꯑꯗꯨꯏ ꯑꯗꯨꯃꯥꯏꯅ ꯇꯧꯔꯤꯗꯣ
ꯎꯝ ꯐꯩ ꯍꯥꯏꯗꫭꯏꯔ ꯐꯠꯇ‌ꯦ ꯍꯥꯏꯗꫭꯏꯔ ꯈꯪꯗ꯭ꯔ‌ꯦꯗ
ꯆꯥꯕ ꯊꯛꯄꯗꯤ ꯑꯗꯨꯝ ꯌꯥꯕ ꯅꯠꯇ꯭ꯔꯣ
ꯆꯥꯕ ꯊꯛꯄ ꯑꯗꯨꯝ ꯌꯥꯏ ꯑꯗꯨꯝ ꯍꯥꯎꯋꯤ ꯍꯥꯏꯗꯤ ꯑꯩꯈꯣꯏꯅ ꯀꯩꯅꯣ ꯇꯧꯕꯅꯤꯅꯀꯣ ꯏꯟꯖꯥꯡ ꯅꯥꯄꯤ ꯄꯤ ꯀꯩꯀꯥꯗꯣ ꯑꯩꯈꯣꯏꯅ ꯌꯦꯡꯉ ꯌꯦꯡꯉ ꯂꯩꯔꯒ ꯅꯣꯡꯃ ꯅꯣꯡꯃꯗꯨꯒꯤ ꯀꯩ ꯊꯣꯡꯁꯤꯒꯦ ꯀꯃꯥꯏꯅ ꯇꯧꯁꯤꯒꯦ ꯍꯥꯏꯕ ꯄꯣꯠꯇꯨ ꯑꯃ ꯌꯦꯡꯉꯒ ꯇꯧꯋꯦꯕ
ꯑꯣ
ꯑꯗꯨꯅ ꯑꯗꯨꯝ ꯍꯥꯎꯅꯕ ꯑꯗꯨꯝ ꯊꯣꯡꯍꯜꯂꯦ ꯃꯣꯏꯗ ꯄꯣꯠ ꯆꯩ ꯋꯥꯠꯇꯅꯕ ꯑꯗꯨꯝ ꯄꯤ ꯑꯗꯨ ꯃꯣꯏꯅ ꯑꯗꯨꯝ ꯍꯥꯏꯗꯤ ꯑꯥꯟꯃꯤꯑꯣꯏꯕꯅꯤꯗꯅꯀꯣ ꯁꯣꯏꯕꯁꯨ ꯑꯗꯨꯝ ꯌꯥꯎꯋꯦ ꯍꯥꯎꯇꯕ ꯅꯨꯃꯤꯠꯁꯨ ꯑꯗꯨꯝ ꯌꯥꯎꯋꯦꯕ
ꯅꯣꯏ ꯑꯗꯨꯝ ꯅꯣꯏ ꯀ꯭ꯂꯥꯁ ꯅꯨꯡꯒꯗꯤ ꯆꯠꯅꯔꯤꯕꯣ ꯀꯃꯥꯏꯅ ꯇꯧꯔꯤꯒꯦ
ꯀ꯭ꯂꯥꯁꯅꯨꯡ ꯆꯠꯂꯦ
ꯑꯁ ꯑꯩꯁꯨ ꯍꯟꯗꯛꯇꯤ ꯄꯥꯛ ꯂꯥꯛ ꯉꯝꯗ꯭ꯔꯦꯅꯦ ꯑꯩꯈꯣꯏꯁꯨ ꯑꯦꯛꯖꯥꯝ ꯇꯧꯗꯧꯔꯦꯕ ꯑꯗꯨꯒꯤ ꯀꯥꯏꯔꯛꯇ꯭ꯔꯕꯅꯤ
ꯑꯣ
ꯑꯩꯈꯣꯏ ꯑꯦꯛꯖꯥꯝ ꯃꯌꯥ ꯌꯧꯁꯜꯂꯛꯑꯦꯕ ꯁꯦꯀꯦꯟ ꯁꯦꯃꯤꯁꯇꯔꯒꯤꯀꯣ
ꯑꯣ
ꯅꯣꯏꯗꯤ ꯑꯦꯛꯖꯥꯝ ꯀꯃꯥꯏꯅ ꯂꯩꯒꯦ
ꯑꯩꯈꯣꯏꯁꯨ ꯑꯩꯈꯣꯏꯗꯤ ꯂꯣꯏꯈ꯭ꯔꯦꯗ
ꯑꯣ ꯐꯩꯅꯦ ꯑꯩꯈꯣꯏꯗꯤ ꯃꯌꯥꯝꯅ ꯇꯧꯅꯔ ꯃꯇꯨꯡꯗ ꯇꯧꯗꯧꯔꯤꯦꯅꯦ ꯑꯩꯈꯣꯏꯗꯤ
ꯎꯝ ꯑꯈꫭꯏ ꯂꯣꯏꯁꯤꯟꯈ꯭ꯔꯦ ꯋꯥꯏ ꯑꯃ ꯁꯪꯉꯤ
ꯅꯪꯗꯤ ꯋꯥꯏ ꯁꯪꯉꯦ
ꯑꯩꯈꯣꯏꯗꯤ ꯃꯌꯥꯝ ꯇꯧꯍꯧꯗꯕꯗ ꯇꯧꯍꯧꯗ꯭ꯔꯕꯅꯤꯅꯀꯣ ꯍꯧꯖꯤꯛ ꯑꯃꯨꯛ ꯂꯥꯏꯔꯤꯛ ꯄꯥꯒꯤꯅꯤ
ꯎꯝ
ꯍꯥꯏꯗꯤ ꯍꯧꯖꯤꯛꯁꯦ ꯋꯥꯀꯠ ꯃꯇꯝꯁꯨ ꯑꯣꯏꯦꯀꯣ
ꯃꯥꯅꯦ ꯃꯥꯅꯦ
ꯋꯦꯜꯀꯝ ꯃꯇꯝ ꯑꯣꯏꯕꯅꯤꯅ ꯁꯪꯗꯦ ꯂꯥꯏꯔꯤꯛ ꯄꯥꯅꯤꯡꯗꯦ ꯍꯦꯇꯪ ꯕꯣꯜ ꯍꯦꯛꯇ ꯌꯦꯡꯅꯤꯡꯔꯛꯄ
ꯎꯝ
ꯍꯦꯛꯇ ꯀꯩ ꯍꯥꯏꯅꯤ ꯑꯁ ꯂꯥꯏꯔꯤꯛ ꯄꯥꯕꯗꯤ ꯑꯍꯤꯡ ꯇꯨꯝꯗꯒꯤ ꯄꯥꯕ ꯉꯝꯗꯣꯏꯅꯦ ꯋꯥꯔꯜ ꯀꯞ ꯌꯦꯡꯕꯩꯗꯤ ꯑꯍꯤꯡꯒꯥꯏꯁꯦ ꯑꯗꯨꯝ ꯃꯤꯀꯞ ꯊꯣꯛꯂꯛꯄꯤ ꯃꯇꯝ ꯍꯒ ꯋꯥ
ꯇꯧꯔꯤꯕꯅꯤꯅꯦ ꯑꯩꯈꯣꯏꯁꯨ
ꯑꯗꯨꯅꯤ ꯑꯣ ꯑꯗꯨ ꯍꯥꯏꯔꯒ ꯍꯟꯗꯛꯁꯤꯕꯨ ꯅꯪ ꯀꯔꯝꯕ ꯀꯔꯝꯕ ꯇꯤꯝꯗ ꯁꯞꯄꯣꯔꯠ ꯂꯩꯒꯦ
ꯑꯩ ꯑꯩꯒꯤꯗꯤ ꯄꯣꯔꯇꯨꯒꯥꯜ ꯈꯛꯇꯅꯤ ꯑꯩꯈꯣꯏꯗꯤ ꯔꯣꯅꯥꯜꯗꯣ ꯐꯦꯟꯅꯤ
ꯑꯣ ꯔꯥꯟꯗꯧ ꯐꯦꯟꯅꯦꯕꯀꯣ
ꯎꯝ
ꯔꯣꯍꯥꯟꯗꯧꯒꯤ ꯗꯥꯏ ꯍꯥꯔꯐꯦꯟ ꯇꯥꯔꯦ ꯑꯗꯨꯗꯤ
ꯃꯥꯅꯦ ꯃꯥꯅꯦ
ꯑꯣ ꯉꯔꯥꯡ ꯅꯍꯥꯟ ꯅꯠꯇ꯭ꯔꯣ ꯄꯣꯔꯇꯨꯒꯜꯒ ꯀ꯭ꯔꯣꯁꯤꯌꯥꯒ ꯁꯥꯟꯅꯈꯤꯕꯗꯨꯕꯣ
ꯎꯝ ꯃꯁꯥ ꯑꯌꯨꯛ ꯉꯁꯥ ꯑꯌꯨꯛ
ꯑꯣ ꯉꯁꯥꯏꯂꯥ ꯑꯣ
ꯃꯥꯁꯦ ꯑꯍꯟ ꯍꯥꯏꯗꯤ ꯑꯍꯟ ꯑꯣꯏꯁꯜꯂꯛꯑꯕꯅꯤꯅ ꯑꯍꯟ ꯑꯣꯏꯁꯜꯂꯛꯄꯅꯤ ꯈꯪꯗꯦ ꯀꯩꯅꯤ ꯈꯪꯗꯦ ꯑꯩꯈꯣꯏꯒꯤ ꯏ ꯆꯥꯟꯅꯗꯕ ꯍꯥꯏꯇꯥꯔꯦꯅꯦ ꯃꯣꯏ ꯀꯩꯅꯣ ꯇꯧꯕꯁꯦ ꯄꯥꯁ ꯄꯤꯔꯛꯄꯗꯣ ꯃꯥꯁꯦ ꯈꯔ ꯃꯥ ꯌꯥꯎꯗ꯭ꯔꯀꯥꯟꯗꯅ ꯕꯣꯜꯁꯦ ꯐꯖꯕ ꯍꯦꯜꯂꯦꯕ
ꯎꯝ
ꯍ
ꯇꯧꯗꯤ ꯆꯍꯤꯍꯤ ꯌꯥꯃꯦꯗ
ꯀ ꯑꯃ ꯆ ꯆꯍꯤ ꯍꯥꯏꯕꯨ ꯐꯣꯅꯤ ꯍꯥꯃꯤ ꯀꯩꯅꯣ
ꯃꯣꯏꯒꯤ ꯆꯍꯤ ꯃꯇꯥꯡꯗꯨꯗꯤ ꯁꯥꯟꯅꯕꯁꯦ ꯌꯥꯝ ꯋꯥꯅ ꯊꯣꯛꯑꯅꯦꯕ
ꯎꯝ
ꯃꯣꯏꯗꯤ ꯍꯥꯏꯗꯤ ꯍꯧꯔꯛꯏꯕ ꯃꯤꯑꯣꯏꯁꯤꯡꯁꯤ ꯑꯗꯨꯝ ꯁꯣꯟꯅꯔ ꯂꯩꯍꯧꯗꯧꯕ ꯃꯤ ꯉꯥꯛꯇꯅꯦ ꯃꯣꯏꯁꯦ
ꯃꯥꯅꯦ ꯃꯥꯅꯦ
ꯑꯅꯝꯕꯅ ꯃꯣꯏ ꯂꯩꯕꯩꯅꯦ ꯑꯅꯝꯕꯅ ꯐꯨꯠꯕꯣꯜ ꯈꯪꯉꯁꯦ
ꯃꯥꯅꯦ ꯑꯗꯨꯗꯤ
ꯃꯣꯏ ꯂꯩꯇ꯭ꯔꯒꯗꯤ ꯐꯨꯠꯕꯣꯜꯁꯦ ꯑꯃꯔꯣꯝꯗ ꯌꯦꯡꯅꯤꯡꯂꯛꯇꯕꯁꯨ ꯌꯥꯏ ꯍꯥꯏꯇꯥꯔꯦ ꯃꯤꯔꯣꯟ ꯈꯔꯗꯤꯀꯣ
ꯎꯝ
ꯃꯣꯏꯅ ꯉꯝꯕ ꯉꯝꯗꯕ ꯃꯁꯤ ꯃꯣꯏ ꯐꯅ ꯉꯝꯗ꯭ꯔꯦ ꯍꯥꯏꯁꯦ ꯍꯦꯛ ꯃꯣꯏ ꯊꯣꯛꯂꯛꯄꯗꯗꯤ ꯑꯩꯈꯣꯏꯗ ꯌꯦꯡꯅꯤꯡꯕ ꯑꯃꯗꯤ ꯐꯥꯎꯍꯜꯂꯤꯗꯅ
ꯐꯥꯎꯜꯦ ꯐꯥꯎ ꯂꯩ ꯑꯗꯨ ꯑꯗꯨꯕꯨꯗꯤ
ꯑꯗꯨꯅꯦ ꯑꯩꯈꯣꯏꯅ ꯑꯉꯥꯡꯉꯩꯗꯒꯤ ꯌꯦꯡꯉꯛꯄꯅꯤꯅꯀꯣ
ꯑꯦ
ꯍꯟꯗꯛꯁꯦ ꯃꯣꯏꯁꯦ ꯑꯗꯨꯝ ꯑꯩꯅ ꯈꯟꯕꯗ ꯑꯗꯨꯝ ꯐꯖꯅ ꯁꯥꯟꯅꯔꯒꯗꯤ ꯃꯣꯏ ꯁꯦꯃꯤꯕꯣꯛꯀꯤꯗꯤ ꯑꯗꯨꯝ
ꯆꯥꯛ ꯆꯥꯟꯁ ꯂꯩꯗꯤ ꯂꯩ ꯑꯗꯣ ꯔꯣꯅꯥꯜꯗꯣ ꯍꯦꯛ ꯊꯣꯛꯂꯛꯏꯈꯩ ꯕꯣꯜꯁꯦ ꯐꯖꯧ ꯌꯥꯗ꯭ꯔꯦꯕ ꯍꯧꯖꯤꯛꯁꯦ ꯑꯗꯨꯗꯨꯅꯤ ꯃꯊꯥ ꯁꯥꯟꯅꯩꯁ ꯃꯌꯥꯝꯁꯤꯅ
ꯑꯗꯨ ꯃꯥ ꯍꯦꯛ ꯊꯣꯛꯂꯛꯇ꯭ꯔꯒꯗꯤ ꯑꯃꯨꯛ ꯕꯣꯜ ꯑꯁꯤ ꯌꯦꯡꯅꯤꯡꯗꯦꯅꯤ ꯃꯥꯒꯤ ꯕꯤꯠꯇꯅꯦꯕ ꯃꯌꯥꯝ ꯌꯦꯡꯅꯤꯡꯉꯤꯁꯦ
ꯃꯥꯅꯦ ꯃꯥꯅꯦ ꯃꯥꯁꯦ ꯍꯦꯛ ꯊꯣꯛꯂꯛꯑꯒꯅ ꯕꯣꯜꯁꯦ ꯈꯤꯇꯪ ꯐꯖꯕꯁꯦ ꯍꯦꯛꯇ ꯋꯥꯠꯄ ꯑꯗꯨꯒ ꯊꯣꯛꯂꯛꯇ꯭ꯔꯒꯅ ꯀꯩ ꯍꯥꯏꯅꯤ ꯄ꯭ꯂꯦꯌꯔꯁꯤꯡꯗꯣ ꯃꯅꯤꯡ ꯃꯈꯥ ꯇꯝꯅ ꯁꯥꯟꯅꯕ ꯐꯪꯕꯒꯤ ꯇꯥꯏꯞꯇ ꯇꯧꯋꯦꯕ
ꯑꯣꯏꯅ ꯑꯩꯈꯣꯏꯒꯤ ꯂꯩꯗꯅ ꯑꯍꯟ ꯑꯃ ꯌꯥꯎꯕꯒꯤ ꯑꯩꯈꯣꯏꯗ ꯏꯁꯥꯗ ꯀꯩ ꯍꯥꯏꯅꯤ ꯏꯄꯟ ꯄꯟꯖꯕ ꯀꯩꯊꯤ ꯀꯔꯨꯝ ꯇꯧꯖꯕꯗꯣ
ꯎꯝ
ꯑꯗꯨꯃꯥꯏꯅ ꯇꯧꯋꯔꯅꯤ
ꯃꯥꯅꯤ ꯃꯥꯅꯦ ꯑꯣꯏꯔꯝꯒꯅꯤ ꯑꯗꯨꯃꯥꯏꯅ ꯇꯧꯕ ꯑꯗꯣ ꯑꯁ ꯅꯨꯡꯗꯤ ꯅꯨꯡꯁꯨ ꯅꯨꯡꯉꯥꯏꯇꯕ ꯍꯥꯏꯇꯥꯔꯦ ꯉꯁꯥꯏꯗꯣ ꯃꯣꯗꯤꯠꯁꯨꯣ ꯃꯥꯗꯣ ꯃꯥꯁꯨ ꯑꯔꯣꯏꯕ ꯄ꯭ꯂꯦꯅꯤ ꯑꯣꯏꯗꯣꯏꯅꯦꯕꯀꯣ ꯋꯥꯔꯜꯗ ꯀꯞꯁ ꯑ ꯋꯥꯔꯜ ꯀꯞꯁꯦ ꯃꯥꯁꯨ ꯌꯥꯎꯔꯛꯇꯧ ꯃꯥꯟꯗ꯭ꯔꯦꯕ ꯍꯟꯇꯛ ꯌꯥꯎꯔꯛꯏꯁꯤꯅ ꯑꯗꯒꯤ ꯑꯃꯨꯛ ꯍꯥꯏꯗꯤ ꯃꯇꯝ ꯀꯨꯏꯅ ꯔꯣꯅꯥꯜꯗꯣꯒ ꯀꯩꯅꯣꯗ ꯔꯤꯌꯦꯜ ꯃꯦꯔꯤꯠꯇ ꯀꯨꯏꯅ ꯁꯥꯟꯅꯃꯤꯟꯅꯔꯕ ꯄ꯭ꯂꯦꯌꯥꯔꯅꯦꯕ
ꯃꯥꯅꯦ ꯃꯥꯅꯦ ꯃꯒꯣꯏꯅꯤꯗꯨ ꯂꯣꯏ ꯈꯪꯔꯕ ꯉꯥꯛꯇꯅꯤ
ꯑꯣꯝ ꯑꯗꯨꯅ ꯅꯨꯡꯉꯥꯏꯇꯕ ꯍꯥꯏꯇꯥꯔꯦ ꯑꯗꯣ ꯑ ꯃꯨꯔꯗꯔꯤꯠ ꯉꯁꯥꯏ ꯐꯖꯅ ꯁꯥꯟꯅꯩꯑꯌꯦꯦ ꯃꯥꯁꯨ ꯑꯍꯟꯗꯤ ꯐꯥꯎ ꯑꯣꯏꯔꯦꯗꯅ ꯑꯍꯟ ꯑꯍꯟ ꯐꯖꯅ ꯑꯣꯏ ꯍꯥꯏꯕꯒꯤ ꯋꯥꯅꯤ ꯑꯗꯨꯝ ꯐꯖꯅ ꯁꯥꯟꯅꯩꯌꯦ ꯉꯁꯥꯏꯃ
ꯃꯥꯁꯦ ꯀꯩꯅꯣꯁꯦ ꯌꯥꯝ ꯐꯖꯕꯅꯦ ꯑꯩ ꯃꯥꯒꯤ ꯄꯥꯔꯁꯤꯡꯁꯦ ꯌꯥꯝ ꯐꯖꯩꯌꯦ
ꯃꯥꯏ ꯄꯥꯁꯪꯒꯤ ꯀꯩꯅꯣ ꯃꯥꯏꯗꯤ
ꯃꯥꯏ ꯄꯥꯛꯁꯤꯡꯁꯦ ꯐꯖꯅ ꯃꯤꯄ ꯃꯆꯥ ꯈꯪꯅ ꯄꯤꯕ ꯉꯝꯃꯦꯕ ꯃꯣꯏꯁꯦ
ꯉꯃꯦ ꯉꯃꯦ
ꯃꯣꯏꯁꯤꯗꯤ ꯄꯜꯂꯤꯖꯦꯜꯂꯝꯅꯤꯅ ꯃꯣꯏ
ꯃꯥꯅꯦ ꯔꯣꯅꯥꯜꯗꯧꯅꯕꯨ ꯍꯥꯏꯔꯤ ꯀꯩꯅꯣ ꯃꯥꯗꯤ ꯑꯔꯤ ꯍꯥꯏꯗꯤ ꯂꯤꯖꯦꯟ ꯑꯣꯏꯕ ꯄ꯭ꯂꯦꯌꯥꯔꯅꯤ ꯌꯥꯝꯅ ꯍꯥꯏꯗꯤ ꯐꯖꯅ ꯁꯥꯟꯅꯩ ꯈꯣꯠꯂꯦ ꯃꯥꯏ ꯆꯍꯤ ꯃꯇꯥꯡꯗꯨꯒ ꯍꯥꯏꯗꯤ ꯌꯥꯝ ꯐꯖꯅ ꯁꯥꯟꯅꯩ ꯈꯣꯠꯂꯅ ꯍꯥꯏꯌꯦꯕ ꯉꯁꯥꯏ ꯏꯟꯇꯔꯚꯤꯌꯨ ꯑꯩꯈꯣꯏꯒꯤ ꯂꯣꯏꯔꯀꯥꯟꯗ ꯏꯟꯔꯚꯤꯌ ꯍꯦꯛ ꯂꯧꯕꯤꯗꯅ
ꯍ ꯍꯣ ꯍ ꯍꯣ
ꯑ ꯑꯗꯨꯗꯗ
ꯑꯗꯨ ꯍꯧꯖꯤꯛ ꯃꯣꯏꯁꯦ ꯀꯩꯅꯣ ꯑꯗꯨꯗꯤ ꯄ꯭ꯔꯤ ꯀ꯭ꯋꯥꯇꯔꯅꯁꯨ ꯆꯪꯉꯤꯁꯦ
ꯑ ꯃ ꯀꯇꯔꯅꯦ ꯀꯇꯔꯗ ꯄ꯭ꯔꯤꯀ꯭ꯋꯥꯇꯔꯗ ꯁ꯭ꯄꯦꯟꯒ
ꯑꯁ ꯑꯗꯨꯗꯤ ꯏꯁꯄꯦꯟꯁꯨ ꯍꯥꯏꯗꯤ ꯃꯣꯏꯁꯨ ꯏꯁꯀꯣꯠꯇꯣ ꯑꯉꯥꯡ ꯉꯥꯛꯇꯅꯤꯅꯦ ꯑꯗꯨꯝ ꯃꯣꯏꯁꯨ
ꯁꯅꯒꯅꯤ ꯁꯅꯒꯅꯤ ꯑꯩꯅ ꯈꯟꯕꯗ ꯑꯩ ꯑ ꯑꯩꯅ ꯈꯟꯕꯗ ꯀꯩꯅꯣ ꯇꯧꯔꯛꯇꯧ ꯃꯥꯜꯂꯦ ꯔꯣꯅꯥꯜꯗꯣꯁꯦ ꯌꯥꯎꯗꯤ ꯌꯥꯔꯂꯛꯀꯅꯦꯕꯀꯣ
ꯎꯝ
ꯌꯥꯎꯗꯦ ꯀꯝꯄꯜꯁꯔꯤ ꯌꯥꯎꯍꯜꯂꯛꯀꯅꯤ ꯑꯗꯨꯒ ꯉꯁꯥꯏ ꯑꯗꯨꯃꯥꯏꯅ ꯁꯤꯟꯇꯣꯛꯈꯤꯗꯧ ꯃꯥꯜꯂꯦꯕ
ꯑꯣ ꯑꯣ ꯐꯨꯜꯕ꯭ꯂꯦ ꯐꯪꯗꯕꯤ ꯇꯧꯕꯗ
ꯅꯠꯇ꯭ꯔꯒꯅ ꯀꯩꯅꯣ ꯇꯧꯕ ꯑꯃ ꯍꯥꯏꯗꯤ ꯍꯥꯞ ꯃꯇꯨꯡꯗ ꯊꯥꯗꯣꯔꯛꯄ ꯑꯗꯨꯃꯥꯏꯅ ꯇꯧꯕ ꯑꯃ ꯅꯠꯇ꯭ꯔꯒꯅ ꯐꯨꯜ ꯄ꯭ꯂꯦꯗꯤ ꯇꯥꯍꯜꯂꯛꯇꯧ ꯃꯥꯟꯗ꯭ꯔꯦ ꯍꯥꯏꯗꯤ ꯃꯥꯗꯣ ꯌꯥꯝ ꯐꯤꯕꯝ ꯌꯥꯝ ꯂꯨꯁꯜꯂꯛꯑꯦꯕ
ꯃꯥꯅꯦ ꯃꯥꯅꯦ ꯍꯥꯏꯗꯤ ꯆꯍꯤꯗꯣ ꯌꯥꯝꯃꯕꯅꯤꯅ ꯃꯣꯏ ꯐꯨꯜ ꯕꯦꯖ ꯁꯥꯟꯅꯕꯁꯤꯁꯨ ꯈꯤꯇꯪ ꯋꯥꯅ ꯊꯣꯛꯑꯅꯦꯕ ꯃꯣꯏꯗ
ꯎꯝ ꯉꯁꯥꯏꯒꯤ ꯄ꯭ꯂꯦꯗꯨꯗ ꯀꯩꯒꯨꯝꯕ ꯊꯥꯔꯇꯤ ꯃꯤꯅꯠ ꯊꯥꯔꯇꯤ ꯃꯤꯅꯠ ꯍꯥꯞꯄꯤ ꯁꯥꯟꯅꯔꯝ ꯇꯥꯔꯒꯗꯤ ꯃꯥ ꯆꯦꯟꯕ ꯉꯝꯃꯣꯏꯕ ꯃꯤ ꯂꯣꯏ ꯁꯤꯟꯗꯣꯛꯈ꯭ꯔꯕꯅꯤ ꯀꯩꯅꯣꯅꯦ ꯏ ꯃꯣꯏ ꯃꯉꯥ ꯑꯃꯨꯛ ꯄꯨꯂꯞ ꯁꯤꯟꯈ꯭ꯔꯕꯅꯦ ꯑꯗꯨꯗꯨꯅ ꯃꯊ ꯊꯥꯔꯕꯅꯦꯕꯣ ꯑꯁ ꯁꯤꯗ ꯀꯥꯍꯧꯗ꯭ꯔꯒꯗꯤ ꯗꯥꯎꯅ ꯌꯥꯔꯤꯁꯤ ꯗꯎꯅ ꯗꯎꯅ ꯌꯥꯔ ꯆ ꯍꯧꯒ ꯈꯨꯁ ꯍꯥꯏꯒꯤ ꯂꯥꯁ ꯃꯤꯅꯠ ꯍꯥꯏꯗꯤ ꯔꯦꯐ꯭ꯤ ꯈꯣꯡꯉꯝꯗꯥꯏꯁꯦ
ꯎꯝ
ꯁꯤꯁꯤ ꯒꯣꯜ ꯆꯟꯖꯜꯂꯛꯄꯅꯦꯕ ꯑꯗꯨꯗꯨꯒ ꯑꯗꯨꯗꯨꯕꯨ ꯑꯣꯐ ꯁꯥꯏꯠ ꯇꯥ ꯂꯩꯕꯅꯦ
ꯑꯗꯨꯒꯤ ꯑꯣꯞꯁꯥꯏꯠꯇꯣ ꯍꯧꯖꯤꯛ ꯀꯟꯅ ꯗꯤꯕꯦꯠ ꯇꯧꯅꯔꯤꯅꯦ ꯑꯣꯟꯂꯥꯏꯟꯗ ꯑꯩꯁ ꯌꯦꯡꯉꯝꯃꯦ ꯃꯣꯏ ꯑꯣꯞꯁꯥꯏꯗꯠꯇꯡ ꯌꯥꯗꯦ ꯈꯣꯠꯇꯦ ꯀꯥꯏꯅ
ꯑ ꯑꯩꯅ ꯈꯟꯕꯗ ꯀꯩꯅꯣ ꯇꯧꯕ ꯃꯥꯜꯂꯦ ꯍꯥꯏꯗꯤ ꯃꯣꯏꯒꯤ ꯃꯤ ꯑꯗꯨꯅ ꯀꯧꯔꯛꯑꯀꯥꯟꯁꯤꯗꯀꯣ
ꯎ
ꯑꯃ ꯂꯥꯁꯀꯤ ꯄꯥꯏꯔꯤꯕ ꯃꯤ ꯂꯥꯁꯀꯤ ꯄꯥꯏꯔꯒ ꯒꯣꯜ ꯆꯜꯂꯤꯕ ꯃꯤꯗꯨꯗꯤ ꯑꯣꯞ ꯁꯥꯏꯗꯗꯤ ꯇꯁꯦꯡꯅ ꯇꯥꯏꯌꯦꯕ ꯑꯗꯨꯗꯣ ꯑꯗꯨꯗ ꯃꯣꯏꯅ ꯌꯦꯠꯅꯩꯁꯦ ꯑꯇꯩ ꯑꯝꯇ ꯅꯠꯇꯦꯗ ꯑꯗꯨꯒꯤ ꯕꯣꯜꯁꯦ ꯀꯥꯎꯔ ꯀꯥꯟꯁꯤꯗ ꯀꯩꯅꯣꯒꯤ ꯃꯤꯗ ꯄꯣꯔꯇꯨꯒꯜꯒꯤ ꯄ꯭ꯂꯦꯌꯥꯔ ꯑꯝꯗ ꯍꯦꯡꯉꯦꯕ
ꯑꯥ
ꯊꯦꯡꯉꯦꯕ ꯑꯗꯨꯗꯨꯒꯤ ꯄꯣꯠꯇꯨꯗꯅꯦꯕ ꯃꯣꯏꯅ ꯍꯧꯖꯤꯛ ꯗꯤꯕꯦꯠ ꯍꯥꯏꯒꯗ꯭ꯔꯥ ꯀꯩ ꯍꯥꯏꯅꯤ ꯈꯔ ꯗꯤꯁꯀꯁꯟ ꯈꯔ ꯇꯧꯔꯤꯗꯣ ꯑꯗꯨ
ꯃꯤꯗꯣꯅ ꯃꯥꯅ ꯍꯥꯟꯅ ꯐꯥꯔꯥꯁ ꯇꯁ ꯇꯧꯤꯁꯤꯅꯤ ꯃꯣꯏꯅ ꯍꯥꯏꯔꯤꯁꯤꯅ
ꯎꯝ ꯎꯝ ꯑꯗꯨꯗ ꯑꯃꯗꯨꯁꯨ ꯇꯧꯒꯦꯅ ꯇꯧꯕꯗꯤ ꯅꯠꯇꯕ ꯍꯥꯏꯇꯥꯔꯦ ꯑꯃꯗꯨꯁꯨ ꯇꯧꯒꯦꯅ ꯇꯧꯕꯗꯤ ꯅꯠꯇꯕ ꯍꯥꯏꯇꯥꯔꯦ
ꯍꯣ ꯍꯣꯏ
ꯕꯣꯜꯗꯣ ꯐꯠ ꯂꯥꯎꯅ ꯈꯪꯍꯧꯗꯕ ꯕꯣꯜꯅꯦꯕ ꯇꯧꯔꯩꯗꯣ ꯑꯗꯨꯗꯨꯒꯤ ꯑꯣꯏꯅ ꯑꯗꯨꯗꯨꯒꯤ ꯄꯤ ꯍꯥꯏꯗꯤ ꯋꯞꯁꯥꯏꯠꯇꯣ ꯑꯗꯨꯃꯥꯏꯅ ꯇꯧꯕ ꯄꯤꯔꯤꯔꯥ ꯅꯠꯇ꯭ꯔꯒꯅ ꯀꯃꯥꯏꯅ ꯇꯧꯔꯤꯅꯣ ꯍꯥꯏꯕꯗꯨꯗꯤ ꯈꯪꯗ꯭ꯔꯁꯨ ꯍꯥꯏꯗꯤ ꯃꯣꯏ ꯃꯤꯗ ꯊꯦꯡꯉꯤꯕꯅꯤꯅꯀꯣ
ꯃꯥꯅꯦ ꯃꯥꯅꯦ ꯍꯟꯗꯛ ꯋꯥꯔꯜ ꯀꯞꯁꯦ ꯐꯅꯌꯥꯝꯗꯤ ꯍꯧꯔꯛꯦꯅꯦ ꯅꯦꯗꯔꯂꯦꯟꯁꯨ ꯑꯗꯨꯝ ꯃꯁꯤꯡ ꯊꯥꯕ ꯌꯥꯎꯔꯝꯕꯅꯤꯗꯣ
ꯊꯥꯖꯗꯕ ꯊꯥꯖꯗꯕ ꯉꯥꯛꯇꯅꯤ ꯂꯩꯍꯧꯔꯤꯁꯦ
ꯑꯦ ꯐꯥꯖꯗꯅ ꯍꯟꯗꯛꯁꯦ ꯍꯣꯁ ꯑꯣꯏꯕ ꯇꯤꯝ ꯀꯩꯅꯣꯁꯦ ꯌꯨ ꯑꯦꯁ ꯁꯤ ꯌꯥꯝ ꯐꯖꯅ ꯁꯥꯟꯅꯩꯑꯕ ꯍꯥꯏꯗꯤ ꯋꯥꯔꯜ ꯀꯞꯀꯨꯝꯕ ꯐꯨꯠꯕꯣꯜꯗꯗꯤꯀꯣ ꯑꯩꯈꯣꯏꯅ ꯌꯨ ꯑꯦꯁ ꯑꯦꯒꯨꯝꯕꯁꯤꯗꯤ ꯄꯥꯛ ꯍꯥꯏꯗꯤ ꯃꯁꯤꯡ ꯃ ꯊꯥꯗꯦ ꯍꯥꯏꯇꯥꯔꯦꯅꯦ
ꯑꯥ
ꯑꯗꯨ ꯐꯖꯅ ꯁꯥꯟꯅꯔꯛꯄ ꯍꯥꯏꯇꯥꯔꯦ
ꯑꯣ ꯑꯗꯣ ꯑꯩ ꯅꯃꯣ ꯌꯨ ꯑꯦꯁ ꯁꯤꯦꯒꯤ ꯕꯣꯜꯁꯦ ꯑꯃꯐꯥꯎ ꯌꯦꯡꯗ꯭ꯔꯤ ꯍꯥꯏꯗꯤ ꯑ ꯀꯩꯅꯣꯗꯣ ꯈꯪꯗꯕꯅꯤꯅꯀꯣ ꯎꯝ ꯍꯩꯔꯝꯅꯤ ꯍꯩꯔꯝꯃꯣꯏ ꯈꯪꯗꯕꯅꯤ ꯏꯁꯥꯗ ꯕꯤꯠ ꯌꯥꯎꯖꯗꯕꯤꯗꯣ ꯑꯩꯈꯣꯏꯒꯤ ꯍꯥꯟꯅꯒꯤ꯭ꯂ ꯍꯥꯏꯗꯤ ꯍꯥꯟꯅꯒꯤ ꯂꯩꯔꯤꯕ ꯇꯤꯝꯁꯤꯡ ꯏꯁꯄꯦꯟ ꯂꯩꯕ ꯑꯗꯒꯤ ꯐ꯭ꯔꯥꯟꯁ ꯂꯩꯕ ꯕ꯭ꯔꯥꯖꯤꯜ ꯂꯩꯔꯤꯕ ꯖꯔꯃꯅꯤ ꯂꯩꯕ ꯁꯤ ꯃꯣꯏꯒꯤꯗꯤ ꯂꯣꯏ ꯌꯦꯡꯕ ꯍꯥꯏꯦ ꯍꯥꯏꯇꯥꯔꯦꯅꯦ ꯃꯣꯏꯗꯤ ꯑꯗꯨꯝ ꯍꯥꯟꯅꯗꯤ ꯑꯗꯨꯝ ꯈꯪꯅꯔ ꯂꯩꯕ ꯉꯥꯛꯇꯅꯤꯗꯅ
ꯃꯥꯅꯦ ꯍꯧꯖꯤꯛꯐꯥꯎꯗ ꯈ꯭ꯋꯥꯏꯗꯒꯤꯀꯣ ꯐꯣꯝ ꯇꯥꯅ ꯁꯥꯟꯅꯕꯗꯤ ꯐ꯭ꯔꯥꯟꯁ ꯃꯊꯟꯗꯅꯤꯗ ꯍꯥꯏꯗꯤ ꯇꯤꯝ ꯐꯖꯅ ꯁꯥꯟꯅꯕꯁꯦ ꯍꯧꯖꯤꯛꯐꯥꯎ ꯁꯨꯝ ꯌꯦꯡꯅ ꯃꯣꯏ ꯂꯝꯕꯥꯁꯤ ꯎꯗꯦꯕ
ꯃꯣꯏꯗꯤ ꯑꯗꯨꯝ ꯇꯧ ꯂꯩꯔꯕꯅꯤ ꯀꯩꯅꯣ ꯃꯃꯥꯡ ꯋꯥꯔꯜ ꯀꯞꯇꯁꯨ ꯃꯣꯏ ꯐꯖꯗꯦ ꯍꯥꯏꯒꯦ ꯍꯥꯏꯔꯣ ꯃꯣꯏ ꯃꯃꯥ ꯋꯥꯔꯜ ꯀꯞꯇ ꯣ ꯂ ꯑꯥ ꯀꯩꯅꯣꯗꯨꯗ ꯇꯧꯔꯛꯏꯗꯤ ꯌꯦꯡꯉ ꯐꯥꯏꯅꯦꯜ ꯅꯨꯃꯤꯠꯇꯨꯗ ꯇꯧꯔꯛꯏꯕ ꯈꯨꯇꯧꯗꯨ ꯌꯦꯉꯣ
ꯃꯥꯅꯤ ꯃꯥꯅꯤ ꯀꯩꯅꯣꯗ ꯐꯥꯏꯅꯦꯜ ꯅꯨꯃꯤꯠꯇꯨꯗꯤ ꯄꯨꯔꯥ ꯃꯥꯔꯇꯤꯅꯦꯁꯅ ꯀꯟ ꯅꯤ ꯍ
ꯃꯥꯅꯦ ꯍꯣꯏ ꯃꯥꯅꯁꯨ ꯁꯦꯞꯁꯨ ꯐꯖꯅ ꯇꯧꯕ ꯑꯗꯨꯒ ꯍꯥꯏꯗꯤ ꯊꯥꯖꯗꯕ ꯍꯥꯏꯇꯥꯔꯦꯅꯦ ꯃꯣꯏꯅ ꯍꯩꯔꯤ ꯈꯣꯍꯩꯗꯨꯒ ꯑꯗꯨꯃꯥꯏꯅ ꯁꯥꯟꯅꯔꯛꯀꯅꯤ ꯍꯥꯏꯕ ꯄꯣꯠꯇꯣ
ꯃꯥꯅꯤ ꯃꯥꯅꯤ ꯑꯗꯨ ꯍꯥꯏꯔꯗꯤ ꯑꯩ ꯏꯁ ꯀꯦꯩꯅꯣꯒꯤ ꯑꯥꯔꯖꯦꯟꯇꯤꯅꯥꯒꯤ ꯃꯥꯔꯇꯤꯅꯦꯁꯦ ꯌꯥꯝ ꯄꯥꯝꯃꯦ ꯀꯤꯄꯔꯗꯣ ꯃꯥꯁꯦ ꯑꯇꯩꯗꯤ ꯐꯖꯕꯗꯤ ꯅꯠꯇꯦ ꯑꯩꯈꯣꯏꯒꯤ ꯀꯩꯅꯣꯁꯦ ꯄꯦꯅꯥꯜꯇꯤꯕꯨ ꯀꯥꯎꯅꯕꯁꯦ
ꯑꯥ
ꯃꯥꯥꯏꯔ ꯁꯦꯇꯣꯒꯣ ꯂꯦꯄꯤꯔꯗꯤꯖꯦ
ꯇꯧꯋꯦ ꯇꯧꯋꯦ ꯍꯩ ꯃꯥ ꯍꯥꯏ
ꯆꯅꯥꯒꯕ ꯍꯥꯏꯒꯗ꯭ꯔꯥ
ꯎꯝ ꯎꯝ
ꯑꯗꯨꯝ ꯃꯥꯅ ꯄꯤꯊꯣꯛꯆꯕ ꯑꯃ ꯌꯥꯎꯕ ꯍꯥꯏꯇꯥꯔꯦ ꯄꯦꯅꯥꯜꯇꯤꯒꯨꯝꯕ ꯀꯥꯎꯅꯕꯗꯒꯤꯩꯗꯤ ꯑꯇꯩꯗꯨꯗꯤ ꯃꯥ ꯑꯗꯨꯝ ꯁꯥꯟꯅꯔꯤꯁꯦ ꯀ꯭ꯂꯕ ꯃꯃꯤꯡ ꯂꯩꯕ ꯁꯥꯟꯅꯕ ꯃꯤ ꯅꯠꯇꯦꯅ ꯃꯥꯁꯦ
ꯑ ꯑꯣ ꯑꯗꯨꯗꯣ ꯂꯩꯔꯣ ꯑꯩꯗꯣ ꯁꯤꯗ ꯀꯩꯅꯣ ꯇꯧꯁꯤꯦꯔ ꯃꯄꯥꯟꯗ ꯑꯃꯝ ꯊꯣꯛꯎꯁꯦꯅ ꯇꯧ ꯂꯩꯔꯦ ꯒꯥꯔꯤ ꯊꯥꯎ ꯂꯣꯏꯊꯣꯛꯈ꯭ꯔꯦꯅ ꯑꯝꯇ ꯊꯣꯛꯎꯏ ꯑꯥ